ꯍꯜꯂꯣ ꯍꯂꯣ ꯑ ꯇꯥꯏ ꯇꯥꯏ
ꯀꯩꯗꯔꯝꯃꯤꯗꯣ
ꯁꯨꯝ ꯄꯣꯊꯥꯝꯕꯅꯤ ꯅꯨꯡꯁꯥꯒ ꯁꯥꯕꯁꯤꯗ ꯍꯤꯞꯄꯝꯕꯅꯤ ꯅꯪꯗꯤ
ꯑꯩꯝ ꯍꯤꯄ ꯂꯩꯔꯝꯅꯤꯅꯦ ꯁꯥ ꯌꯥꯑꯦꯅ
ꯁꯥꯏ ꯅꯣꯏꯗꯥꯏꯁꯨ ꯁꯥꯏ ꯅꯠꯇ꯭ꯔꯥ
ꯎꯝ ꯃꯗ ꯌꯥꯅ
ꯎꯝ ꯀꯩ ꯃꯊꯦꯜ ꯆꯥꯔꯕ
ꯃꯁꯤꯁꯦ ꯍꯋꯥꯏ ꯊꯣꯡꯉ
ꯑꯣ
ꯍꯣꯏ ꯅꯪꯒ ꯅꯪꯅ ꯇꯧꯔꯦ ꯆꯥꯁꯤꯟꯁꯦ
ꯎꯝ ꯑꯥ ꯑꯩꯈꯣꯏ ꯑꯩ ꯉꯁꯤ ꯁꯤꯗꯤ ꯀꯩꯅꯣ ꯉꯥꯅꯨ ꯊꯣꯡꯕꯁꯨ ꯆꯪꯉꯦ ꯁꯤꯁꯦ
ꯑꯁ ꯉ ꯍꯥꯎꯇ ꯆꯥꯂ ꯇꯧꯔꯤꯅꯦ
ꯍ ꯉꯁꯤꯗꯤ ꯈꯔ ꯍꯥꯎꯔꯦ ꯃꯇꯝ ꯀꯨꯏꯔꯕꯒꯤ ꯇꯨꯡꯗ
ꯁ ꯆꯥ ꯑꯗꯨ ꯍꯥꯎ ꯍꯥꯎ ꯆꯁꯨ ꯌꯥꯕ ꯅꯠꯇꯦ
ꯎꯝ ꯀꯩꯅꯣ
ꯃꯤ ꯇ ꯏ ꯇ
ꯀꯥꯡ ꯆꯠ ꯀꯣꯏ ꯆꯠꯄꯒꯤ ꯄ꯭ꯂꯥꯟ ꯂꯩꯕ꯭ꯔꯣꯕꯣ ꯕ꯭ꯔꯣꯕꯣ
ꯇꯉ ꯑꯃꯨꯡ ꯇ ꯀ ꯇꯧꯔꯦ
ꯐ ꯍ
ꯀꯦ
ꯑꯣ
ꯀꯪ ꯀ ꯃꯥꯂꯛꯇ ꯇꯦ
ꯀꯥꯡꯁꯦ ꯀꯥꯡ ꯃꯥꯟꯁꯤꯦ ꯑꯩꯈꯣꯏ ꯐꯃꯨꯡ ꯅꯥꯀꯣꯡ ꯃꯌꯥ ꯄꯥꯏꯕ ꯀꯥꯡꯅꯅ ꯑꯝꯕꯁꯂ ꯁꯔꯔꯦ ꯑꯥ ꯋꯥꯛꯀꯤꯡ ꯊꯔꯒ ꯂꯝꯕꯤꯗ ꯌꯣꯜꯂꯝꯕ ꯈꯦꯆꯤ ꯑꯗꯨꯝ ꯆꯥꯔꯒꯅꯤ
ꯍ ꯀꯦꯆ ꯀꯦꯆ ꯣꯗꯤ ꯆꯕ ꯌꯥ ꯀꯥꯅꯗ ꯀꯈꯤ ꯆ ꯈꯔ ꯀꯦꯆꯤꯒꯨꯝꯕꯗꯤ ꯊꯑꯣꯏꯅꯗꯤ ꯆꯥꯗꯦꯅ ꯀꯥꯡꯕ ꯃꯇꯝ ꯅꯠꯇ꯭ꯔꯗꯅ
ꯑ ꯎꯇꯤꯔ ꯍꯥꯞꯆꯤꯜꯂꯣ ꯐꯖꯅ ꯆꯠꯊꯔꯒ ꯐꯃꯨꯡ ꯑꯃ ꯆꯪꯈ꯭ꯔ ꯐꯤꯕꯝ ꯑꯃ ꯌꯦꯡꯉ ꯑꯣ ꯑꯗꯨꯃꯥꯏꯅ ꯂꯩꯔꯒꯦ ꯈꯜꯂꯔꯒꯦ
ꯎ
ꯀꯩꯅꯣꯗꯤ ꯂꯧ ꯏꯁꯤꯡ ꯀꯩꯀꯩꯗꯤ ꯀꯃꯥꯏ ꯀꯃꯥꯏꯅ ꯇꯧꯔꯤꯕ
ꯑꯩꯈꯣꯏ ꯁ꯭ꯋꯥꯏꯗꯗꯤ ꯂꯧ ꯌꯥꯝ ꯀꯟꯅ ꯎꯅꯗꯦꯕ ꯂꯧꯐꯝ ꯌꯥꯝ ꯂꯩꯇꯕ ꯈꯔꯥꯝꯕꯨꯗꯤ ꯇꯧꯅꯕ ꯈꯔꯥꯝꯕꯨꯗꯤ ꯏꯤꯡ ꯑꯗꯨꯝ ꯂꯩꯅꯩ ꯇꯨꯔꯦꯟꯗꯩ ꯀꯩꯀꯩ ꯇꯧꯔꯒ ꯑꯗꯨꯝ ꯍꯥꯟꯅꯒꯤ ꯃꯃꯥꯡꯗ ꯏꯁꯤꯡ ꯆꯥꯎꯅꯈꯤꯕꯒꯤ ꯍꯧꯖꯤꯛ ꯑꯗꯨꯝ ꯏꯁꯤꯡ ꯁꯤꯡꯗꯤ ꯋꯥꯠꯇꯕꯤ ꯂꯩ ꯍꯥꯏꯇꯥꯔꯦ ꯐꯥꯝꯗꯤ ꯌꯥꯝ ꯐꯥꯝ ꯐꯥꯝꯧꯕ ꯃꯐꯝꯗꯤ ꯌꯥꯝꯗꯦ
ꯑꯗꯨ ꯕ꯭ꯔꯣꯏꯗꯤ ꯀꯃꯥꯏꯅ ꯇꯧꯋꯤ ꯏꯁꯤꯡꯁꯦ ꯏꯁꯤꯡꯁꯦ ꯈꯔ ꯋꯥꯅꯕ ꯃꯥꯜꯂꯦ ꯍꯟꯗꯛꯁꯦ ꯂꯧꯒꯤꯁꯦ
ꯆꯤꯡ ꯋꯥꯕꯁꯦ ꯈꯔ ꯑꯣꯏꯈ ꯈꯔꯕꯨꯗꯤ ꯋꯥꯏ ꯑꯗꯨ ꯑꯗꯨꯝ ꯆꯥ ꯉꯝꯗꯗꯤ ꯑꯗꯨꯝ ꯍꯧꯣꯏꯖꯤ ꯐꯒꯅꯤ ꯌꯥꯅꯔꯤ ꯑꯩ ꯅꯥꯀꯜ ꯑꯃꯕꯗ ꯑꯗꯨꯝ ꯊꯟꯕꯒ ꯈꯔ ꯈꯔ ꯑꯗꯨꯝ ꯊꯥꯗꯣꯛꯅꯔꯦꯕ
ꯑꯣ
ꯑꯗꯨꯃꯥꯏꯅ ꯇꯧꯔꯒ ꯑꯗꯨꯝ ꯂꯧꯁꯤ ꯑꯩꯁꯨ ꯍꯣꯔꯦꯟ ꯉꯥꯏꯍꯥꯛ ꯂꯩꯔꯒ ꯂꯧ ꯆꯠꯂꯨꯁꯤꯅꯅ ꯈꯜꯂꯝꯃꯤꯅꯦ
ꯎꯝ ꯑꯣ ꯌꯥꯟꯕ ꯑꯣ ꯂꯧꯔꯤ ꯁꯥꯕ
ꯎꯝ
ꯑꯗꯨꯗꯤ ꯏꯁꯤꯡꯗꯤ ꯑꯗꯨꯝ ꯂꯩꯔꯤꯅꯦ ꯑꯗꯨꯗꯤ ꯂꯧꯋ ꯁꯥꯔꯗꯅ
ꯏꯁꯤꯡ ꯑꯗꯨꯝ ꯑꯗꯨꯝ ꯂꯩꯗꯤ ꯂꯩ ꯑꯗꯨ ꯀꯩꯁꯨ ꯌꯥꯝ ꯀꯥ ꯍꯦꯟꯅ ꯀꯩꯁꯨ ꯀꯗ ꯂꯩꯕꯤ ꯔꯠꯇꯦ
ꯑ
ꯆꯥꯡ ꯑꯃ ꯂꯩꯔꯒ ꯑꯗꯨꯝ ꯂꯧ ꯁꯥꯥꯗꯨ ꯂꯧ ꯈꯣꯏꯗꯣꯛꯈ꯭ꯔꯦ ꯄꯊꯣꯛꯈꯁꯤ ꯂꯩꯕꯥꯛꯇꯤ ꯈꯔ ꯑꯗꯨꯝ ꯄꯛꯇ ꯂꯥꯎꯔꯒ ꯇꯥꯡꯝꯗ ꯌꯥꯏ
ꯂꯧꯔꯤ ꯁꯥꯕ ꯍꯥꯏꯁꯦ ꯑꯃ ꯂꯧꯔꯤ ꯌꯥꯟꯕꯗ ꯑꯣꯏꯗꯣꯏꯔ
ꯎꯝ ꯀꯂꯒꯤꯗꯨꯗ ꯂꯧꯔꯤꯁꯦ ꯌꯥꯟꯈ꯭ꯔꯕ ꯃꯇꯨꯡꯗ ꯑꯃꯨꯛ ꯂꯧꯔꯤꯗꯨꯗ ꯑꯃꯨꯛ ꯍꯥꯏꯗꯤ ꯀꯩꯅꯣ ꯂꯧꯐꯝ ꯑꯗꯨꯗꯩ ꯂꯩꯕꯥꯛ ꯂꯧꯊꯣꯛꯑꯒ ꯅꯥꯀꯟ ꯅꯥꯀꯟꯗꯣ ꯅꯞꯄꯩ ꯋꯥꯅꯗꯤ ꯌꯨꯗ꯭ꯔꯉꯥꯏ ꯈꯣꯠꯇ꯭ꯔꯉꯥꯏ ꯍꯣꯏ ꯑꯃꯨꯛ ꯅꯧꯅ ꯑꯃꯨꯛ ꯍꯥꯞꯆꯤꯟꯕꯤꯔꯝꯕ ꯋꯥꯅꯤꯗ ꯂꯩꯕꯥꯛ ꯀꯩꯀꯩꯁꯤꯡꯗꯣ ꯑꯃꯨꯛ ꯅꯝꯁꯤꯟꯕꯤꯔꯝꯕꯩ ꯋꯥꯅꯤꯗ
ꯃꯥꯅꯤ
ꯅꯥꯄꯤ ꯍꯧꯔꯝꯕꯁꯤꯡꯗꯣ ꯀꯛꯈ꯭ꯔꯝꯅꯤꯅ ꯑꯃꯨꯛ ꯑꯗꯨ ꯁꯤꯡꯗꯨ ꯑꯃꯨꯛ ꯍꯥꯞꯆꯤꯟꯈ꯭ꯔꯒ ꯑꯗꯨꯒ ꯍꯧꯖꯤꯛꯀꯤ ꯂꯧꯔꯤꯗꯨꯁꯨ ꯀꯟꯖꯅ ꯁꯥꯕꯩ ꯋꯥꯅꯤ
ꯅꯣꯡꯁꯤꯅ ꯆꯨꯒꯗꯧ ꯃꯇꯝꯁꯤꯅ ꯆꯨꯔꯣꯏꯗꯣꯏꯅꯤ ꯑꯗꯨꯒ ꯆꯨꯔꯣꯏꯗꯕ ꯃꯇꯝ ꯆꯨꯁꯜꯂꯛꯇꯣꯏꯅꯦ ꯇꯧꯋꯤꯗꯣꯏꯁꯦ
ꯅ‌ꯣꯡ ꯍꯥꯏꯁꯤ ꯨ ꯍꯣꯏ ꯇꯥꯟ ꯊꯥꯔꯨꯕ ꯌꯥꯏ
ꯍꯟꯗꯛꯇꯤ ꯈꯔ ꯅꯣꯡꯒꯤ ꯈꯔ ꯋꯥꯠꯄ ꯃꯥꯜꯂꯤꯀꯣ ꯎꯝ ꯃꯃꯥꯡꯗꯗꯤ ꯏꯁꯤꯡ ꯆꯥꯎꯅꯔꯤꯅꯦ
ꯆꯥꯎꯏ ꯈꯪꯗ‌ꯦꯗ ꯆꯨꯕ ꯃꯇꯝꯗꯅ ꯍ‌ꯦꯛꯇ ꯌꯨꯝ ꯀꯩ ꯊꯨꯝ ꯍꯩ ꯆꯨꯏ ꯎ ꯆꯨꯗꯕ ꯃꯇꯝꯗ ꯄꯨꯡꯀꯪ ꯀꯪꯕꯤꯕ ꯑꯃ ꯂꯩ ꯄꯨꯡꯑꯣꯟ ꯑꯣꯟꯂꯦ ꯍꯥꯏꯔ ꯇ ꯇꯥꯕ ꯃꯇꯝꯗ ꯂꯦꯟꯖꯣꯕ ꯖꯣꯕ ꯃꯌꯥꯝ ꯑꯃ ꯇꯥꯁꯤꯟꯕꯒꯨꯝ ꯄꯨꯔꯥ ꯃꯥꯑꯣꯡ ꯑꯃ ꯏꯇꯧ ꯇꯧꯔꯤ ꯀꯤꯔ‌ꯦ ꯑꯩꯈ‌ꯣꯏ ꯅꯣꯡꯒ ꯇꯥꯏꯒ ꯍꯥꯏꯔꯗꯤ ꯌꯨꯝ ꯌꯨꯝꯗꯩ ꯃꯄꯥꯟ ꯊ‌ꯣꯛꯅꯤꯡꯗ‌ꯦ ꯃꯊꯪꯁꯤꯅ ꯀꯌꯥꯝ ꯀꯌꯥꯝ ꯆꯥꯎꯗꯣꯏꯅꯣ ꯈꯪꯗꯦꯕ ꯂꯦꯟꯁꯦ ꯋꯥꯗꯨ ꯇꯥꯔꯗꯤ ꯑꯃꯨꯛꯇꯨ ꯃꯊꯥ ꯁꯥ ꯐꯅꯗ꯭ꯔ ꯕ‌ꯦꯔꯥ ꯀꯥꯅꯅꯤ
ꯑꯗꯨꯅꯤ
ꯂꯦꯟꯖꯥꯕ ꯑꯃ ꯇꯥꯁꯜꯂꯛꯇꯅ ꯂꯣꯏꯔꯦ ꯕꯤꯄꯤ ꯁꯇꯣꯛ ꯇꯧꯗꯅ ꯉꯥꯛꯇꯣꯏ ꯂ‌ꯣꯏꯅꯒꯔ‌ꯦ
ꯄꯨꯔ ꯀꯩ ꯊꯥꯏꯅꯣꯕ
ꯀꯩꯅꯣꯗꯨꯔ‌ꯣ ꯐꯧꯒꯤꯔꯣ
ꯑ ꯅꯠꯇꯦ ꯂꯦꯟ ꯇꯥꯔ ꯃꯇꯝꯗ ꯀ ꯀꯔꯤ ꯊꯥꯒꯦ ꯕ꯭ꯔꯗ ꯍꯣꯏ
ꯑ ꯂꯟꯒꯤ ꯍꯥꯏꯔ‌ꯣ
ꯑ ꯂ‌ꯦꯟ ꯍꯟꯗꯛ ꯂꯦꯟ ꯇꯥꯈꯤꯕꯗꯣ
ꯎꯝ
ꯑꯗꯨ ꯃꯇꯝꯗꯨ ꯕ꯭ꯔꯣꯏ ꯄꯣꯠ ꯆꯩꯩ ꯊꯥꯕ꯭ꯔꯣ
ꯄꯣꯠ ꯆꯩꯩꯗꯤ ꯊꯥꯗꯦꯗ ꯑꯗꯨꯝ ꯂꯩꯌꯦ
ꯎꯝ
ꯑꯩ ꯂꯝꯕꯤ ꯂꯝꯈꯥꯡ ꯑꯗꯨ ꯊꯣꯛꯄꯗ ꯑꯗꯨꯝ ꯍꯥꯏꯗꯤ ꯄꯥꯜꯂꯒꯗꯤ ꯍꯥꯏꯕ ꯋꯥꯅꯤ
ꯎꯝ
ꯑꯗꯣ ꯃꯨꯛ ꯑ ꯃꯤ ꯇꯣꯞꯇꯣꯞꯄꯕꯨꯗꯤ ꯃꯣꯏ ꯑꯗꯨꯝ ꯄꯣꯠ ꯆꯩ ꯑꯗꯨꯝ ꯊꯥꯕ ꯌꯥꯎꯅꯩ
ꯎꯝ
ꯑ ꯃꯣꯏꯁꯤ ꯈꯪꯗꯦꯗꯕꯨ ꯑꯣꯏꯔꯁꯨ ꯈꯔ ꯑꯃꯅ ꯃꯥꯡꯕ ꯌꯥꯎꯏꯤ ꯈꯔ ꯑꯃꯅ ꯑꯗꯨꯝ ꯐꯖꯅ ꯇꯧꯏ ꯀꯥꯡꯕꯨꯁꯤꯡ ꯃꯣꯏꯅ ꯑꯃꯨꯛ ꯈꯔ ꯑꯃ ꯐꯔꯦ
ꯎꯝ
ꯈꯔ ꯃꯥꯡꯕ ꯀꯥꯡꯕꯨꯗꯨꯗꯤ ꯏꯁ ꯕ‌ꯦꯔꯥ ꯌꯥꯝ ꯀꯥꯏ ꯂꯦꯡꯗꯨꯅ ꯐꯖꯅ ꯊꯣꯝꯂꯠ ꯈꯗ ꯑꯗꯨꯝ ꯍꯧꯔꯤꯕ ꯆꯥꯅꯕ ꯊꯛꯅꯕ ꯃꯌꯥꯝꯗꯨ ꯂ‌ꯣꯏ ꯂꯧꯈꯠꯄ ꯌꯥꯗ꯭ꯔ‌ꯦꯕ ꯑꯗꯨꯒꯤ ꯋꯥꯔꯤ ꯈꯔ ꯂꯩꯌꯦ ꯍꯟꯗꯛꯀꯤ ꯂꯦꯟꯁꯤ ꯈꯔ ꯕ‌ꯦꯔꯥ ꯀꯥꯏ ꯎꯝ ꯑꯗꯨꯝ ꯕ꯭ꯔꯣꯛꯈꯣꯏꯒꯤꯗꯗꯤ ꯑꯗꯨꯝ ꯏꯁꯤꯡ ꯑꯗꯨꯝ ꯋꯥꯏꯌ‌ꯦ
ꯑꯩꯈꯣꯏꯒꯤ
ꯑꯥ
ꯑꯥ ꯏꯁꯤꯡꯁꯦ ꯑꯩꯈꯣꯏ ꯊꯛꯅ ꯆꯥꯅꯕ ꯑꯗꯨꯝ ꯏꯁꯤꯡꯗꯤ ꯌꯥꯝ ꯀꯟꯅ ꯋꯥꯕꯗꯤ ꯑꯣꯏꯗꯦ
ꯎꯝ
ꯀꯩꯅꯣ ꯇꯧꯋꯦꯕ ꯑꯩꯈꯣꯏꯒꯤ ꯑꯗꯨꯝ ꯌꯨꯝ ꯈꯨꯗꯤꯡꯒꯤ ꯇꯣꯇꯤ ꯂꯣꯏ ꯇꯥꯟꯅꯩꯌꯦ ꯑꯩꯈꯣꯏ ꯏꯝꯐꯥꯜ ꯏꯝꯐꯥꯜ ꯇꯨꯔꯦꯜꯗ ꯅꯛꯑꯦꯕ ꯑꯩꯈꯣꯏ ꯏꯝꯐꯥꯜ ꯇꯨꯔꯦꯜ ꯆꯦꯂꯦꯕ ꯑꯩꯈꯣꯏ ꯂꯝꯁꯦ ꯑꯗꯨꯅ ꯇꯨꯔꯦꯜ ꯂꯩꯕꯅꯤꯅ ꯏꯁꯤꯡ ꯋꯥꯇꯔ ꯁꯄ꯭ꯂꯥꯏꯗꯤ ꯇꯧꯔꯒ ꯏꯁꯤꯡ ꯄꯤꯕ ꯈꯣꯠꯄ ꯊꯛꯅ ꯆꯥꯅ ꯋꯥꯠꯇꯦ ꯑꯗꯩꯗꯤ ꯐꯥꯝ ꯃꯌꯥꯝ ꯇꯧꯅꯩ ꯑꯗꯨꯅ ꯏꯁꯤꯡꯁꯤ ꯊꯣꯏꯗꯣꯛꯅ ꯋꯥꯕꯗꯤ ꯑꯣꯏꯗꯦ
ꯀꯩꯅꯣꯒꯨꯝꯕꯗꯤ ꯂꯩꯇꯕ꯭ꯔꯣ ꯁꯨꯝ ꯍꯥꯏꯗꯤ ꯋꯥꯇꯔ ꯁꯄ꯭ꯂꯥꯏꯒꯨꯝꯕ
ꯑꯗꯣ ꯋꯥꯇꯔ ꯁꯄ꯭ꯂꯥꯏ ꯂꯩ ꯋꯥꯇꯔ ꯁꯄ꯭ꯂꯥꯏꯗꯨ ꯑꯗꯨꯝ ꯏꯁꯤꯡꯗꯣ ꯊꯥꯔꯒ ꯑꯩꯈꯣꯏ ꯌꯨꯝ ꯌꯨꯝ ꯌꯨꯝ ꯌꯨꯝ ꯈꯨꯗꯤꯡꯒꯤ ꯑꯗꯨꯝ ꯇꯣꯤ ꯇꯥꯏꯌꯦꯕ
ꯎꯝ
ꯆꯥꯛꯈꯨꯝ ꯈꯨꯗꯤꯡ ꯇꯣꯇꯤ ꯇꯥꯔꯦ ꯑꯗꯨꯅ ꯑꯗꯨꯃꯗꯤ ꯍꯞꯇꯥ ꯑꯃꯗ ꯑꯅꯤꯔꯛ ꯑꯍꯨꯝꯂ ꯑꯗꯨꯝ ꯏꯁꯤꯡ ꯇꯥꯔ ꯇꯥꯔꯛꯄꯅꯤꯅ ꯋꯥꯗ꯭ꯔꯦ ꯑꯗꯨꯃꯥꯏꯅ ꯑ ꯇꯣꯇ ꯇꯥꯕꯗꯤ ꯄꯨ꯭ꯔꯤ ꯂꯣꯏ ꯐꯨꯟꯖꯟꯅꯈꯤꯗꯅ ꯍꯧꯖꯤꯛ ꯕꯦꯔꯥ ꯀꯥꯏ ꯄꯨꯈ꯭ꯔꯤ ꯑꯃ ꯊꯤꯁꯤꯦꯁꯨ ꯄꯥ ꯐꯪꯗ꯭ꯔꯦ ꯑꯩꯣꯏ ꯀꯁꯦ
ꯃꯥꯅꯤꯅ ꯇꯣꯇꯤ ꯐꯪꯉꯝꯅꯦꯅ ꯑꯗꯨꯒꯨꯝꯕ ꯄꯨꯈ꯭ꯔꯤꯁꯤ ꯊꯝꯕ ꯌꯥꯗ꯭ꯔꯦꯅ
ꯄꯨꯈ꯭ꯔꯤꯗꯣ ꯂꯥꯏꯊꯣꯛꯅꯔꯤꯑꯕ ꯀꯌꯥꯝꯝ ꯆꯠꯅꯗ꯭ꯔꯦ ꯁꯣꯛꯅꯗ꯭ꯔꯦ ꯑꯗꯨꯗꯗꯤ ꯑꯗꯨꯝ
ꯃꯆꯥ ꯑꯝꯇ ꯊꯝꯒꯗꯧꯕꯅꯤꯗ
ꯑꯃꯨꯛꯇꯨ ꯑꯩꯈꯣꯏꯒꯤ ꯋꯥꯇꯔ ꯁꯄ꯭ꯂꯥꯏ ꯄꯥꯏꯞ ꯌꯨꯕ ꯑꯗꯩꯗꯤ ꯏꯟꯖꯤꯟ ꯌꯥꯗꯕ ꯃꯇꯝꯗꯗꯤ ꯌꯥꯝ ꯋꯥꯕ ꯎ ꯂꯩꯅꯕ ꯀꯀꯤꯗꯧꯅ ꯀꯗ ꯑꯣ ꯑꯗꯨꯣ ꯀꯥꯟꯗ
ꯑꯩꯗꯤ ꯀꯣ ꯃꯆꯥꯗꯨ ꯈ ꯇꯧꯈꯥꯏꯔꯒꯅꯦ ꯍꯥꯏꯗꯤ ꯌꯥꯝ ꯆꯥꯎꯊꯣꯛꯕ ꯗꯔꯀꯥꯔ ꯑꯣꯏꯗꯦ ꯈꯔ ꯃꯆꯥ ꯑꯣꯏꯅ ꯇꯧꯔꯒ ꯑꯗꯨ ꯂꯨ ꯭ꯔꯂꯣꯦ
ꯎꯝ ꯋꯥ
ꯑꯗꯨ ꯂꯨꯍꯟꯈ꯭ꯔꯒ ꯑꯗꯨꯝ ꯌꯥꯝ ꯆꯥꯎꯅ ꯇꯣꯈꯥꯏꯔꯨꯔꯒꯁꯨ ꯁꯦꯟꯅ ꯋꯥꯅꯕꯅꯦꯕ ꯌꯨꯝꯒꯤ ꯑꯉꯥꯡ ꯦꯔꯟ ꯃꯆꯥ ꯑꯃ ꯁꯨꯝ ꯊꯝꯃꯒ ꯑꯗꯨꯗ ꯑꯗꯨꯝ ꯇꯣꯈꯥꯏꯔꯒ ꯑꯗꯨꯝ ꯂꯨꯅ ꯊꯝꯈ꯭ꯔꯒꯗꯤꯀꯣ ꯐꯥꯒꯤꯃꯣ ꯏꯔ ꯅꯣꯡ ꯆꯨꯔꯀꯥꯟꯗ ꯃꯁꯥꯅꯝ ꯊꯟꯖꯔꯅꯤ
ꯎꯝ
ꯐꯤ ꯑꯃꯃꯝꯗꯨ ꯊꯝꯂꯛꯑꯒ ꯊꯝꯅꯗꯤ ꯗꯦꯕ ꯀꯔꯝꯕ ꯀꯔꯝ ꯊꯣꯛꯂꯛꯑꯒꯁꯨ ꯍꯥꯏꯗꯤ ꯀꯣꯐꯨ ꯅꯨꯡꯐꯨ ꯀꯣꯜ ꯂꯤꯛ ꯆꯥꯝꯕ ꯀꯥꯏꯔꯁꯨ ꯄꯨꯈ꯭ꯔꯤ ꯑꯃ ꯂꯩꯔꯗꯤ ꯅꯨꯡꯉꯥꯏꯑꯕ
ꯎꯝ
ꯑꯗꯨꯗꯒꯤ ꯍꯥꯏꯗꯤ ꯏꯟꯖꯤꯟ ꯑꯃ ꯇꯧꯔꯒ ꯑꯗꯨꯝ ꯏꯁꯤꯡꯗꯣ ꯀꯥ ꯑꯃꯒ ꯀꯣ ꯂꯤꯛ ꯆꯥꯝꯕ ꯈꯣꯠꯄ ꯑꯗꯨꯗꯦꯕ ꯀꯔ ꯀꯔꯣꯝꯒ ꯊꯔꯑꯁꯨ ꯑꯗꯨ ꯅꯨꯡꯉꯥꯏꯕ ꯄꯨꯅ ꯂꯩ ꯗꯤꯔꯀꯦ
ꯃꯥꯅꯤ ꯄꯨ꯭ꯔꯤ ꯑꯗꯨꯅꯦ ꯑꯩꯈꯣꯏꯁꯤ
ꯏꯁꯤꯡ ꯂꯩꯩꯕ ꯍꯥꯏꯁꯤꯗꯤ ꯏꯁꯤꯡꯁꯨ ꯇꯥꯡꯉꯦꯗꯅ
ꯇꯥꯏꯅꯦꯁ
ꯁꯇ
ꯍꯟꯗꯛ ꯍꯞꯇꯥ ꯑꯅꯤ ꯍꯞꯇꯥ ꯑꯅꯤꯃꯨꯛ ꯏꯁꯤꯡ ꯂꯥꯛꯇꯦ ꯑꯗꯨꯏ ꯂꯩꯕꯗ ꯂꯤꯇꯔ ꯂꯤꯁꯤꯡ ꯑꯃ ꯂꯨꯄꯥ ꯆꯅꯤ ꯌꯥꯡꯈꯩ ꯆꯍꯨꯝ ꯂꯧꯗꯅꯦ
ꯍꯥꯏꯗꯤꯦ ꯁꯅꯥ ꯇ ꯁꯤꯁꯤꯡꯖꯛꯇ ꯑꯃꯣ ꯎꯨꯠꯀꯔꯕꯥꯔ ꯇꯧꯕ ꯃꯤ ꯍ ꯅꯨꯡꯉꯥꯏ ꯂꯩꯔꯤ ꯆꯃꯕꯗꯤ ꯗꯃ ꯁ ꯂꯣꯏ ꯌ ꯀ ꯀꯖꯤꯝ ꯂꯥꯛ ꯀꯖꯤꯝ ꯂ
ꯑ
ꯆꯍꯨꯝ ꯆꯍꯨꯝ ꯆꯍꯨꯝ ꯍꯥꯏꯗ ꯑꯩꯅ ꯇꯣꯡꯁꯤꯜꯂꯛꯄꯗꯗꯤ ꯐꯅꯌꯥꯝꯒ ꯃꯥꯅꯤ ꯆꯠ ꯈꯦꯠꯅꯩ ꯍꯦꯟꯖꯤꯜꯂꯒ
ꯎꯝ ꯏꯁꯤꯡ ꯃꯥꯅꯦ ꯆꯍꯨꯝꯗꯨꯅ ꯑꯥ ꯊꯥ ꯑꯃ ꯑꯣ ꯆꯠꯂꯗꯤ ꯐꯩ ꯊꯥꯕꯗꯅ ꯅꯨꯃꯤꯠ ꯅꯤꯅꯤ ꯍꯨꯝꯅꯤꯗ ꯑꯗꯨꯝ ꯂꯣꯏꯁꯤꯜꯂꯦ ꯎ ꯁꯇꯩꯏꯁ
ꯕꯣꯟꯗꯤ ꯌꯦꯡꯗꯕ꯭ꯔꯣ
ꯣꯜꯦꯒꯦ
ꯄꯨꯖꯦ
ꯑ
ꯑꯗꯨꯦ ꯀꯅꯥ ꯅꯥꯟꯗꯅꯤ
ꯊꯗ ꯁꯨꯝ ꯕꯔꯗꯔꯁꯦ ꯁꯨꯝ ꯀꯅꯥ ꯂꯧꯗꯧ ꯃꯥꯅꯤ ꯕꯔꯗꯔꯒꯤ ꯋꯥꯀꯜ ꯋꯥꯟꯗ
ꯑꯗ ꯐꯥꯁꯁꯨ ꯑꯗꯨꯝ ꯐꯖꯗꯤ ꯐꯖꯩꯌꯦ ꯃꯥꯥꯁ ꯃꯥꯥꯁꯁꯦ ꯑꯗꯨꯝ ꯑꯗ ꯑꯥꯔꯖꯦꯟꯇꯤꯅꯥ ꯀꯩꯀꯥ ꯃꯣꯏ ꯃꯣꯏꯕꯨꯗꯤ ꯁꯥꯟꯅꯗꯤ ꯁꯥꯟꯅꯔꯛꯀꯅꯤꯕ ꯄꯣꯇꯨꯀꯜ ꯑꯗꯨꯤꯟꯆꯤꯟꯅꯥꯥꯛ ꯑꯗꯨꯝ ꯃꯣꯏꯒꯤ ꯂꯥꯁꯅꯤꯅ ꯐꯥꯟꯁꯁꯨ ꯑꯗꯨꯝ ꯐꯖꯔꯤꯑꯕ ꯕꯥꯄꯤ ꯑꯩꯈꯣꯏ ꯃꯣꯏ ꯕ꯭ꯔꯥꯖꯤꯜꯁꯗꯤ ꯕ꯭ꯔꯥꯖꯤꯜꯁꯦ ꯐꯖꯩ ꯍꯥꯏꯔꯁꯨ ꯕ꯭ꯔꯥꯖꯤꯜ ꯌꯦ ꯈꯔ
ꯀꯩꯅꯣꯝ ꯇꯧꯋꯦꯕ
ꯃꯤ ꯈꯔ ꯋꯥꯅꯔꯛꯄꯗꯒꯤ ꯂꯣ ꯀꯥ ꯂꯩꯥꯏ ꯌꯥꯝ ꯃꯥꯁꯨ ꯀꯨꯜ ꯂꯩꯈ꯭ꯔꯦ
ꯋꯥꯗ ꯃꯥꯔ ꯄꯂꯤ ꯐꯪꯒꯟ ꯇꯔꯤ ꯄ ꯀꯥꯏꯁꯤ
ꯑꯦ ꯑꯗꯨ ꯂꯩ ꯃꯥꯁꯨ ꯀꯨꯜ ꯂꯩꯈ꯭ꯔꯦꯁꯨ ꯑ ꯃꯁꯥ ꯌꯥꯗꯦꯗ ꯃꯁꯥꯗꯨ ꯅꯣꯂꯞ ꯂꯥꯎꯕꯅꯤ ꯑꯗ
ꯍꯣꯏ
ꯁꯥꯔ ꯀꯁꯅ ꯍꯦꯟꯕꯅꯤꯅ ꯃꯤ ꯐꯨꯕꯤꯔꯛꯛꯇ ꯕ ꯑꯃ ꯂꯩꯔꯦ ꯊꯣꯡꯕꯗ ꯈ꯭ꯋꯥꯡ ꯌꯥꯗ꯭ꯔꯦ ꯂꯩꯈ꯭ꯔꯦ ꯑꯗꯨꯗꯅꯦꯅꯤ ꯍꯥꯏꯗꯤ ꯃꯤꯅ ꯑꯗꯨꯝ ꯁꯣꯟꯖꯩ ꯍꯥꯏꯔꯁꯨ ꯃꯦꯁꯤꯒꯤ ꯐꯤꯕꯝ ꯂꯩꯗꯤ ꯐꯕ ꯅꯨꯡꯁꯤꯕꯗꯤ ꯑꯃꯨꯛ ꯍꯩꯌꯦꯑꯕ
ꯑꯗꯅꯤ
ꯄꯇ꯭ꯔꯣꯜꯁꯤꯟꯁꯦ
ꯎꯝ
ꯑꯗꯨꯅ ꯑꯗꯨꯝ ꯃꯣꯏꯗꯤ ꯑꯗꯨꯝ ꯌꯥꯈꯤꯕ ꯑꯗꯨꯗꯤ ꯃꯥ ꯍꯟꯗꯛꯇꯤ ꯂꯥꯁ ꯄ꯭ꯂꯦꯗꯗꯤ ꯊꯣꯛꯂꯛꯀꯗꯕꯗꯤ ꯃꯥꯜꯂꯦ ꯑꯩ ꯑꯩ ꯁꯨꯝ ꯃꯣꯠꯇ ꯌꯥꯝ ꯀꯟꯅ ꯆꯟ ꯍꯟꯗꯕꯤꯗꯀꯣ
ꯍꯣꯏ ꯍꯧꯔꯛꯄꯗ ꯊꯥꯗꯣꯔꯛꯄ꯭ꯔꯥ ꯍꯧꯔꯛꯄꯗ ꯊꯥꯗꯣꯔꯛꯄ꯭ꯔꯥ ꯅꯠꯇ ꯂꯣꯏꯔꯝ ꯂꯩ ꯊꯥꯗꯣꯛꯄ ꯑꯃ
ꯎꯝ ꯂꯥꯁꯀꯤꯗꯨꯗꯤ ꯊꯣꯛꯀꯗ ꯃꯗ
ꯎꯝ
ꯑꯗꯨ ꯃꯥ ꯊꯣꯛꯂꯛꯄꯗꯤ ꯌꯥꯔꯕꯅꯤꯗ ꯌꯥꯕꯕꯨꯗꯤ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
ꯃꯌꯥꯝ ꯑꯗꯨꯝ ꯉꯥꯏꯅꯦꯗꯦ ꯃꯥꯁꯤꯅꯦꯕ ꯑꯃꯨꯛ
ꯃꯥꯅꯦ ꯃꯥꯏ ꯐꯦꯟ ꯃꯌꯥꯝ ꯂꯩꯕꯅꯤꯅ
ꯅꯣꯔꯋꯦꯒꯤ ꯍꯂꯥꯟꯁꯨ ꯑꯂꯥꯟꯁꯨ ꯐꯖꯔꯤ
ꯐꯖꯔꯤ ꯅꯍꯥꯟ ꯐ꯭ꯔꯥꯟꯁꯀ ꯁꯥꯟꯅꯕꯗ ꯑꯁ ꯑꯩꯅ ꯌꯦꯡꯉꯦ ꯇꯨꯝ ꯇꯨꯝꯗꯉꯩ ꯊꯣꯛꯂꯛꯑꯁꯤꯅ ꯆ ꯊꯔꯛꯦ ꯄꯥꯟ
ꯃꯥꯜ ꯐꯖꯩ
ꯑ
ꯌꯦꯡꯕ ꯍꯥꯏꯗꯅ ꯀꯅꯥ ꯂꯧꯕꯅꯣ ꯑꯗꯨꯝ ꯐꯖꯗꯤ ꯐꯖꯅꯔꯤꯌꯦ ꯑꯗꯨꯝ ꯖꯄꯥꯟꯁꯨ ꯃꯑꯣꯡ ꯃꯥꯂꯂꯝꯃꯒ ꯑꯣꯏ ꯑꯣꯏꯈ꯭ꯔꯦ ꯇꯨꯒ꯭ꯔꯦꯗ